ꯑ ꯇꯥꯔꯦ ꯇꯥꯔꯦꯔꯣ
ꯑ ꯅ ꯀꯗꯤ ꯐꯠꯆꯥꯅꯦ ꯇ
ꯑ
ꯅ ꯑꯣ ꯅꯦꯠꯋꯥꯛꯁꯤ ꯌꯥꯝ ꯐꯥꯕ ꯑꯗꯨ ꯌꯥꯝ ꯊ ꯃꯥꯜꯂꯦ
ꯎꯝ ꯉꯋꯥꯛꯁꯦ ꯐꯠꯇ꯭ꯔꯗꯤ ꯇꯧꯕꯗꯤ ꯐꯔꯛ ꯇꯥꯒꯅꯤꯅ
ꯎꯝꯁꯤ ꯅꯪꯒꯤ ꯚꯣꯏꯁꯁꯦ ꯌꯥꯝ ꯀ꯭ꯂꯤꯌꯥꯔ ꯑꯣꯏꯅ ꯇꯥꯏ ꯑꯁ ꯌꯥꯝ ꯅꯨꯡꯉꯥꯏ
ꯑꯗꯤ ꯀꯔꯤ ꯇꯧꯔꯒ ꯂꯩꯕ꯭ꯔꯥ ꯍꯧꯖꯤꯛꯇꯤ
ꯑꯁ ꯍꯧꯖꯤꯛꯇꯤ ꯑꯩꯈꯣꯏ ꯊꯕꯛ ꯂꯣꯏꯁꯤꯟꯁꯤꯔ ꯑꯗꯨꯝ ꯐꯝꯃꯒ ꯂꯩꯗ ꯍꯧꯖꯤꯛꯇꯤ
ꯑꯣ
ꯅꯪ ꯀꯩꯗꯧꯔꯕꯥ
ꯑꯩ ꯁꯨꯝ ꯍꯤꯞꯄꯒꯠ ꯂꯩꯌꯦ ꯍꯧꯖꯤꯛꯇꯤ
ꯑꯣ
ꯍꯗꯛꯀꯤ ꯊꯕꯛ ꯇꯧꯕꯤꯌꯨꯀꯣ ꯀꯂꯦꯖ ꯀꯥꯔ ꯏꯔꯥ ꯀꯣꯂꯦꯖ ꯀꯥꯔ ꯏꯔ ꯅꯣ
ꯑꯩ ꯃꯥꯁꯇꯔ ꯂꯣꯏꯔꯒ ꯂꯩꯔꯦ ꯈꯪꯗꯤ
ꯑꯁ ꯄꯥꯏꯅꯦ ꯑꯗꯨꯗꯤ ꯑꯩꯈꯣꯏꯒꯤ ꯊꯕꯛ ꯃꯆꯥ ꯃꯆꯥ ꯇꯧꯔꯒ ꯂꯩꯔꯦ ꯀꯣꯂꯦꯖ ꯀꯥꯕ ꯂꯣꯏꯈ꯭ꯔꯕꯅꯤꯅ ꯍꯃꯥꯏ ꯂꯩꯇ ꯊꯕꯛꯁꯨ ꯐꯪꯗ꯭ꯔꯦ
ꯎ ꯀꯔꯤ ꯀꯔꯤ ꯊꯕꯛ ꯇꯧꯔꯒ ꯂꯩꯕ꯭ꯔꯥ ꯍꯧꯖꯤꯛ
ꯁꯤ ꯕꯤꯖꯤꯅꯦꯁꯅꯦ ꯕꯤꯖꯤꯅꯦꯁ ꯎꯝ ꯎꯝ
ꯌꯥꯝ ꯐꯩꯅꯦ ꯕꯤꯖꯤꯅꯦꯁ ꯇꯧꯔꯗꯤ
ꯕꯤꯖꯤꯅꯦꯁ ꯑꯣꯏꯔꯁꯨ ꯌꯥꯝ ꯆꯥꯎꯕ ꯕꯤꯖꯤꯅꯦꯁ ꯅꯠꯇꯦꯗ ꯑꯗꯨꯝ ꯃꯆꯥ ꯑꯃ ꯆꯥꯈꯣ
ꯍ ꯏꯁꯥꯒꯤ ꯑꯣꯏꯅ ꯁꯦꯝꯃꯒ ꯇꯧꯔꯅꯤ
ꯔꯦꯁꯇꯨꯔꯦꯟ ꯃꯆꯥ ꯍꯥꯡꯉꯒ ꯂꯩꯔꯦ ꯑꯩꯗꯤ
ꯑꯣ ꯌꯥꯝ ꯐꯩꯅꯦ ꯑꯗꯨꯗꯤ
ꯍꯥꯎ ꯍꯥꯎ ꯃꯌꯥꯝꯌꯥꯝ ꯂꯩꯕ꯭ꯔꯣ
ꯂꯩꯑ ꯂꯩꯑꯦ ꯌꯥꯝ ꯂꯩꯔꯦ ꯑꯍꯥꯎꯕ ꯍꯥꯏꯗꯤ ꯑꯩꯈꯣꯏꯗꯤ ꯑ ꯑꯥꯏꯇꯦꯝꯗꯤ ꯑꯃꯈꯛꯇꯅꯦꯗ ꯄꯤꯖꯥ ꯈꯛꯇꯅꯦ ꯑꯩꯈꯣꯏꯗꯤ
ꯑꯠꯆꯥ ꯑꯠꯆꯥ ꯄ꯭ꯂꯦꯠꯇ ꯀꯌꯥ ꯑꯣꯏꯕ
ꯍꯥꯥ
ꯄ꯭ꯂꯦꯠꯇ ꯀꯌꯥ ꯑꯣꯏꯕ꯭ꯔꯥ
ꯐꯁ ꯄ꯭ꯂꯦꯠꯁꯦ ꯃꯃꯜꯁꯦ ꯇꯣꯉꯥꯟ ꯇꯣꯉꯥꯟꯂꯗ ꯏꯁꯃꯣ ꯔꯦꯒꯨꯂꯔ ꯃꯦꯗꯤꯌꯝ ꯂꯥꯔꯖ ꯁꯥꯏꯖꯀꯤ ꯃꯇꯨꯡ ꯆꯂꯦ
ꯑꯣ ꯂꯥꯔꯠꯁꯅ ꯀꯌꯥ ꯄꯤꯕ
ꯂꯥꯔꯖꯅ ꯃꯦꯛꯁꯤꯃꯝ ꯑꯦꯝ ꯑꯥꯔ ꯄꯤꯁꯦ ꯐꯥꯏꯚ ꯐꯤꯐꯇꯤꯗ ꯑꯗꯨꯝ
ꯇꯋꯦ
ꯇꯦ
ꯕꯦꯖ ꯀ ꯅꯟꯚꯦꯖ ꯀ
ꯑ ꯑꯠ ꯅꯎꯃ ꯈꯨꯊꯣꯔꯛꯑꯒ ꯃꯍꯥꯎ ꯌꯦꯡꯕ ꯌꯥꯕꯖꯥꯠꯅꯤꯅꯦ ꯑꯗꯨꯗꯤ
ꯎꯝ ꯍꯣꯏ ꯀꯣꯏꯔꯥꯎꯑꯣ ꯑꯩꯈꯣꯏ ꯇꯤꯃꯦꯜꯗ ꯀꯃꯦꯜ ꯈꯉꯦꯀꯣ
ꯑꯗꯨꯝ ꯂꯩꯕ ꯃꯥꯜꯂꯦꯀꯣ ꯑꯗꯨꯗꯤ
ꯍꯣꯏ ꯇꯤ ꯑꯦꯝ ꯑꯦꯜ ꯑꯩꯈꯣꯏ ꯇꯤ ꯑꯦꯝ ꯑꯦꯜ ꯈꯪꯕ꯭ꯔꯣ
ꯈꯪꯉꯦ ꯈꯪꯉꯦ ꯈꯪꯉꯦ
ꯑꯣ ꯑꯩꯏ ꯇꯤꯃꯦꯜꯗ ꯀꯣꯏꯔꯛꯑꯣ ꯀꯣꯏꯔꯛꯄ ꯃꯇꯝꯗ ꯍꯥꯏꯔꯛꯑꯣ
ꯑꯝ ꯍꯧꯖꯤꯛꯀꯤ ꯂꯝꯕꯤ ꯆꯠꯄꯁꯦ ꯈꯔ ꯅꯨꯡꯉꯥꯏꯇꯕꯒꯤ
ꯎꯝ
ꯍꯥꯏꯗꯤ ꯁꯤꯇꯤꯗ ꯇꯧꯔꯒ ꯂꯩꯕ꯭ꯔꯥ ꯈꯟꯕ ꯁꯤꯇꯤꯗ ꯇꯧꯔꯒ ꯂꯩꯔꯗꯤ ꯑꯗꯨꯝ ꯀꯊꯛ ꯀꯊꯛ ꯈ ꯆꯠꯄ ꯌꯥꯔꯦꯅ
ꯍꯣꯏ
ꯑꯣ ꯅꯣꯡꯃꯒꯤ ꯄ꯭ꯔꯣꯐꯤꯠꯇꯤ ꯀꯌꯥꯃꯨꯛ ꯂꯩꯒꯦ
ꯑꯩ ꯕꯤꯖꯤꯅꯦꯁꯇꯗꯤ ꯇꯝꯕ ꯉꯝꯄꯣꯠꯇꯦꯗ
ꯗꯤ ꯑꯦꯄ꯭ꯔꯣꯛꯁꯤꯃꯦꯠ ꯂꯩꯅꯦ ꯅꯨꯡꯇꯤꯒꯤ
ꯍꯤ ꯌꯥꯝꯗꯤꯅꯦ ꯑꯩꯈꯣꯏꯁꯦ ꯃꯆꯥꯁꯨ ꯑꯣꯏꯅꯤꯅꯀꯣ
ꯎꯝ
ꯅꫭꯡꯃꯩꯗ ꯐꯥꯏꯚ ꯊꯥꯥꯎꯖꯟ ꯁꯤꯛꯁ ꯊꯥꯥꯎꯖꯟ ꯐꯣꯔ ꯊꯥꯎꯖꯟ ꯊ꯭ꯔꯤ ꯊꯥꯎꯖꯟ ꯑꯗꯨꯃꯥꯏꯅ ꯂꯩ
ꯄꯤꯖꯥꯗꯤ ꯁꯣꯝꯅ ꯑꯗꯨꯗ ꯑꯗꯨꯝ ꯁꯦꯝꯕ꯭ꯔꯥ ꯅꯠꯇ꯭ꯔꯒꯅ ꯀꯃꯥꯏꯅ ꯇꯧꯕ꯭ꯔꯥ
ꯍꫭꯏ
ꯎ
ꯑꯩꯈꯣꯏꯅ ꯁꯦꯝꯕꯅꯤ
ꯎ ꯁꯦꯝꯕ ꯍꯩꯕ ꯍꯩꯔꯗꯤ ꯌꯥꯔꯦ ꯀꯩꯅꯣ ꯑꯆꯧꯕ ꯃꯥꯆꯥꯗꯒꯤ ꯈꯔ ꯑꯗꯨꯝ ꯀꯨꯏꯅ ꯇꯧꯔꯒ ꯑꯆꯧꯕ ꯑꯃꯨꯛ ꯍꯥꯡꯕ ꯌꯥꯗꯅ
ꯎꯝ ꯑꯗꯨꯄꯨꯗꯤ ꯍꯣꯏ
ꯃꯤ ꯑꯇꯣꯞꯄꯗꯁꯨ ꯁꯥꯔꯚꯤꯁ ꯄꯤꯕ ꯌꯥꯝ ꯐꯩ ꯑꯗꯨꯗꯨꯅ
ꯑꯗꯨꯁꯨ ꯈꯪꯗ꯭ꯔꯦ ꯑꯁ ꯍꯥꯏꯕꯗꯤ ꯑꯩꯈꯣꯏ ꯀꯦꯃꯦꯜꯁꯦ ꯈꯔ ꯄꯣꯄꯨꯂꯦꯁꯟ ꯁꯨ ꯈꯔ ꯋꯥꯠꯄꯅꯤꯅꯀꯣ ꯕꯤꯖꯤꯅꯦꯁ ꯇꯧꯕꯁꯨ ꯈꯔ
ꯑꯗꯨꯝ ꯌꯥꯕꯗꯤ ꯌꯥꯏ ꯑꯗꯨꯕꯨ ꯑꯁ ꯒ꯭ꯔꯣꯠꯇꯣ ꯐꯠ ꯐꯠ ꯂꯥꯛ ꯂꯥꯛꯇꯦꯕꯀꯣ
ꯎꯝ
ꯄꯣꯄꯨꯂꯦꯁꯟ ꯌꯥꯝꯕ ꯃꯐꯝꯗꯗꯤ ꯒ꯭ꯔꯣꯠ ꯐꯖꯅ ꯊꯨꯅ ꯂꯥꯏꯗꯅ ꯎꯝ ꯁꯤꯗꯗꯤ ꯔꯣꯠ ꯂꯥꯛꯄꯁꯦ ꯈꯔ ꯇꯥꯞꯄꯤ
ꯎꯝ ꯐꯣꯔ ꯀꯦ ꯊ꯭ꯔꯤ ꯀꯦ ꯑꯗꯨꯝ ꯂꯥꯛꯑꯗꯤ ꯌꯥꯔꯦ ꯑ ꯑꯃꯗꯗꯤ ꯃꯌꯥꯝ ꯂꯥꯛꯈ꯭ꯔꯅꯤ
ꯑꯗꯨ ꯍꯣꯏ ꯍꯤꯡꯅꯤꯉꯥꯏꯕꯨꯗꯤꯀꯣ ꯑꯗꯨꯝ ꯌꯥꯏ ꯍꯧꯖꯤꯛ ꯐꯥꯎꯗꯤ ꯅꯪ ꯁꯤꯗ ꯖꯣꯏꯟ ꯇꯧꯕ ꯀꯨꯏꯔꯕ꯭ꯔꯣ
ꯑꯩ ꯁꯤꯒꯤ ꯑꯦꯄ꯭ꯂꯤꯀꯦꯁꯟꯁꯦ ꯇꯧꯕꯕꯨꯗꯤ ꯀꯨꯏꯔꯦ ꯑꯗꯨ ꯑꯣꯏꯔꯁꯨ ꯀꯩꯅꯣ ꯇꯧꯕ ꯑꯩꯗꯣ ꯑꯉꯥꯡꯁꯤꯡ ꯍꯥꯟꯅ ꯂꯩꯕꯅꯤꯅ ꯄꯥꯛ ꯁꯤꯗ ꯋꯥꯔꯤ ꯁꯥꯗꯕ ꯑꯗꯨꯒꯤꯅꯦ
ꯑꯣ ꯍ ꯍ ꯑꯩꯁꯨ ꯀꯨꯏꯈ꯭ꯔꯦ ꯍꯥꯏꯗꯤ ꯇꯥꯛꯁ ꯂꯣꯏꯈ꯭ꯔꯦ ꯑꯩꯗꯤ ꯑꯣ ꯇꯧꯕ ꯌꯥꯗ꯭ꯔꯦ ꯑꯗꯨꯒꯤ ꯃꯤꯁ ꯑꯣ ꯑꯩ ꯔꯤꯁꯤꯞ ꯈꯛꯇ ꯉꯥꯏꯔꯦ
ꯑꯆꯥ ꯑꯠꯆꯥ ꯑꯩꯒꯤꯗꯤ ꯃꯌꯥꯝ ꯋꯥꯠꯂꯤ ꯇꯔꯥ ꯍꯦꯟꯅ ꯂꯩꯔꯤ
ꯑ ꯑꯁ ꯑꯗꯨꯗꯤ ꯐꯩꯅꯦ ꯑꯗꯨꯗꯤ ꯐꯖꯅ ꯇꯧꯔꯣꯀꯣ ꯍꯥꯏꯕꯗꯤ ꯅꯦꯠꯋꯥꯛ ꯅꯨꯡꯉꯥꯏꯕ ꯍꯥꯏꯕꯗꯤ ꯅꯦꯠꯋꯥꯛ ꯅꯨꯡꯉꯥꯏꯅ ꯇꯧꯕꯗꯨ ꯄꯩꯁꯥ ꯌꯥꯝ ꯐꯕꯅꯤ ꯑꯗꯨ ꯂꯥꯏꯕꯃꯛ ꯅꯨꯡꯉꯥꯏꯇ꯭ꯔꯗꯤ ꯀꯕꯦꯔꯥ ꯀꯥꯔꯦ
ꯑ
ꯃꯥ ꯉꯅꯤꯕ ꯑꯩ ꯁꯤ ꯔꯦꯖꯦꯛ ꯆꯄꯩ ꯌꯥꯝ ꯂꯩꯔꯦ
ꯍꯧꯖꯤꯛꯀꯤꯅꯦꯉꯣ ꯑꯗꯨꯝ ꯅꯨꯡꯉꯥꯏꯔꯣ
ꯍꯣꯏ ꯍꯧꯖꯤꯛꯇꯤ ꯅꯨꯡꯉꯥꯏꯔꯦ ꯍꯧꯖꯤꯛꯇꯤ ꯍꯥꯏ ꯎꯝ ꯑꯩꯒꯤ ꯌꯨꯝꯗ ꯆꯠꯂꯗꯤ ꯑ ꯅꯕꯨ ꯅꯨꯡꯉꯥꯏꯇꯕꯀꯣ ꯁꯤꯠ ꯑꯒꯤꯈꯤꯕꯗꯨ ꯀꯣꯟ ꯃ ꯑꯩꯒꯤ ꯔꯦꯁꯇꯨꯔꯦꯟ ꯃꯐꯝꯗꯨꯗꯤ ꯋꯥꯏꯐꯥꯏꯗꯒꯤ ꯑꯗꯨꯝ ꯁꯤꯖꯤꯟꯅꯕꯅꯤꯅ ꯅꯨꯡꯉꯥꯏꯌꯦ
ꯄ ꯀꯌꯥ ꯑꯗꯨꯋꯥꯏꯗ ꯌꯨꯝ ꯍꯟꯒꯅꯤ
ꯑꯁ ꯍꯧꯖꯤꯛ ꯍꯥꯟꯅꯤꯡꯉꯥꯏ ꯍꯧꯖꯤꯛꯇꯤ ꯏꯕꯥꯅꯤ ꯀꯣꯠꯇꯕ ꯂꯣꯏꯔꯗꯤ ꯑꯗꯨꯝ ꯍꯟꯒꯅꯤ
ꯑꯠꯆꯥ ꯑꯠꯆꯥ ꯌꯨꯝꯗꯒꯤ ꯁꯣꯝꯒꯤ ꯔꯦꯁꯇꯨꯔꯦꯟꯅꯤ ꯀꯌꯥꯝ ꯂꯥꯛꯀꯦ
ꯑꯁ ꯂꯥꯛꯄꯦꯍꯦ ꯒꯥꯔꯤ ꯃꯆꯥꯗ ꯆꯠꯄꯗ ꯃꯤꯅꯤꯠ ꯇꯔꯥ ꯍꯦꯅ ꯆꯂꯦ
ꯑꯣꯝ
ꯌꯥꯝꯦꯝ ꯂ ꯄꯆꯣꯅ ꯇꯤꯗꯗꯨ ꯑꯣꯏꯁꯨꯨ ꯀꯣ ꯎ
ꯔꯦꯁꯇꯨꯔꯦꯟꯗꯤ ꯕꯖꯥꯔꯗ ꯇꯥꯔꯝꯒꯅꯤꯅ
ꯍꯣꯏ ꯃꯖꯔꯗ ꯑꯣꯏ
ꯑꯡ ꯐꯩꯌꯦ ꯌꯥꯝꯡ ꯐꯩꯌꯦ
ꯃꯤ ꯃꯤꯗꯤ ꯑꯗꯨꯝ ꯂꯥꯛꯂꯝꯝꯒꯅꯤꯅ ꯕꯖꯥꯔꯗ ꯇꯧꯔꯗꯤ
ꯂꯥꯛꯄꯗꯤ ꯂꯑ ꯍꯣꯏ ꯑꯗꯨ ꯁꯤꯖꯟꯅꯦ ꯑꯃꯁꯁꯨ ꯑꯣꯏꯌꯦꯕꯀꯣ ꯍꯥꯏꯕꯗꯤ ꯋꯤꯟꯇꯔ ꯁꯤꯖꯟꯒꯨꯝꯕ ꯑꯗꯨ ꯃꯇꯝꯗ ꯕꯤꯖꯤꯅꯦꯁ ꯈꯔ ꯐꯩ ꯑꯗꯨꯒ ꯍꯧꯖꯤꯛ ꯃꯇꯝꯁꯤ ꯈꯔ ꯋꯥꯏ ꯕꯤꯖꯤꯅꯦꯁꯦ
ꯋꯤꯟꯇꯔꯒꯨꯝꯕ ꯀꯩꯈꯣꯏꯅ ꯃꯇꯝꯗꯗꯤ ꯃꯤꯁꯤꯡꯗꯣ ꯔꯤꯐ꯭ꯔꯦꯁ ꯇꯧꯅꯤꯡꯕ ꯐꯩꯀꯥ ꯁꯨꯝ ꯃꯤ ꯌꯥꯝ ꯂꯩꯒꯅꯤꯅ
ꯑꯁꯤ ꯑꯦꯞꯁ ꯑꯅ ꯌꯨꯁ ꯇꯧꯕꯁꯦꯀꯣ
ꯎꯝ
ꯊꯕꯛ ꯂꯩꯇꯕ ꯃꯇꯝꯗ ꯐꯣꯟ ꯃꯦꯟ ꯃꯦꯟ ꯃꯦꯟ ꯃꯦꯔꯒ ꯂꯥꯛꯏꯕ ꯀꯁꯇꯃꯔ ꯂꯥꯛꯇ꯭ꯔꯗꯤ ꯑꯗꯨꯒꯤ ꯑꯗꯨꯒꯤ ꯃꯍꯨꯠꯇ ꯑꯁꯤ ꯑꯩꯒꯤ ꯖꯤꯟ ꯑꯃꯅ ꯑꯁ ꯄꯩꯁꯥ ꯇꯥꯟ
ꯇꯥꯅꯤꯡꯉꯥꯏ ꯅꯪꯒꯤꯗꯃꯛ ꯑꯐꯕ ꯊꯕꯛ ꯂꯩꯔꯦ ꯍꯥꯏꯅ ꯏꯟꯇ꯭ꯔꯣꯗ꯭ꯌꯨꯁ ꯇꯧꯕꯀꯣ
ꯑ
ꯑꯗꯨ ꯇꯥꯎ ꯑꯃ ꯇꯧꯝꯃꯦ ꯑꯁ ꯐꯔꯦ ꯑꯗꯨꯗꯤ ꯑꯩ ꯀꯁ ꯃꯂ ꯂꯩꯇꯕ ꯃ ꯇꯣꯗ ꯑꯗꯨꯝ ꯐ꯭ꯔꯤꯗ ꯐꯣꯔ ꯃꯠꯂꯒ ꯂꯩꯕ ꯁꯣꯔꯣꯛꯇꯕꯨꯗꯤ ꯑꯗꯨꯝ ꯁꯤ ꯇꯧꯔꯒ ꯇꯥꯎꯒꯦ ꯍꯥꯏꯅ ꯑꯩꯅ ꯍꯥꯏꯕ ꯑꯗꯨꯒꯤ ꯁꯨꯝ ꯇꯥꯎꯕꯅꯤꯗ
ꯁꯤꯒꯤ ꯑꯦꯄ꯭ꯂꯤꯀꯦꯁꯟꯁꯦ ꯑꯗꯨꯝ ꯀꯥꯟꯅꯕꯗꯤ ꯂꯩꯗꯤ ꯂꯩꯕꯖꯥꯠꯅꯤ
ꯄꯩꯁꯥꯕꯨꯗꯤ ꯐꯪꯗ꯭ꯔꯤꯑꯕ ꯑꯗꯨ ꯂꯤꯁꯤꯡ ꯑꯃꯕꯨꯗꯤ ꯍꯦꯟꯅ ꯂꯩꯈ꯭ꯔꯦ ꯑꯦꯀꯥꯎꯟꯗ ꯄ꯭ꯔꯣꯁꯦꯁꯤꯡꯗ
ꯑ ꯑꯆꯥ ꯌꯥꯝ ꯐꯥꯏꯩꯅ ꯂꯩꯗꯤ
ꯎꯝ ꯖꯁ ꯇꯥꯏꯝ ꯄꯥꯁꯒꯨꯝꯅ ꯇꯧꯔꯒꯀꯣ ꯄꯩꯁꯥ ꯄꯩꯁꯥ ꯐꯪꯉꯗꯤ ꯌꯥꯝ ꯐꯥꯏꯅ
ꯎꯝ ꯑꯗꯨꯗꯨꯅ ꯈ꯭ꯋꯥꯏ ꯕꯦꯁ ꯇꯥꯔꯦ ꯐ꯭ꯔꯤ ꯃꯇꯝꯗ ꯁꯨꯝ ꯑꯦꯠꯖꯁ ꯇꯧꯔꯒ ꯋꯥꯔꯤ ꯈꯛꯇ ꯑꯗꯨꯝ ꯁꯥꯔꯒ ꯂꯩꯒꯗꯕꯅꯤꯅ
ꯎ ꯑꯗꯨꯅ ꯀꯁꯇꯃꯔ ꯂꯥꯛꯇ꯭ꯔꯗꯤ ꯕꯣꯔꯤꯡꯁꯨ ꯑꯣꯏ
ꯎꯝ
ꯑꯗꯣ ꯁꯤ ꯁꯤ ꯊꯕꯛ ꯂꯩꯕꯁꯤ ꯌꯥꯝ ꯑ ꯔꯤꯐ꯭ꯔꯦꯁꯁꯨ ꯑꯣꯏꯌꯦꯦ
ꯑꯝ ꯑꯟꯁ ꯇ ꯍꯋꯥ
ꯎꯝ
ꯀꯩꯁ ꯇ ꯍꯕ
ꯇ